ꯕ꯭ꯔꯣ ꯕꯦꯝ ꯇꯥꯕ꯭ꯔꯣ ꯅꯆꯦ ꯑꯩꯅ ꯍꯥꯏꯕꯁꯦ ꯇꯥꯕ꯭ꯔꯥ ꯇꯥꯕ꯭ꯔꯥ
ꯇꯥꯗꯦ ꯇꯥꯗꯦ
ꯑꯩ ꯇꯨꯃꯤꯟ ꯂꯩꯕ꯭ꯔꯥ ꯅꯪꯅ ꯇꯨꯃꯤꯟ ꯂꯩꯔꯒ
ꯄꯤꯖ ꯆ
ꯑꯩꯔꯥ ꯑꯩꯗꯤ ꯉꯁꯤ ꯀꯥꯡꯉꯥꯎ ꯑꯃꯒ ꯆꯝꯐꯨꯠ ꯑꯃꯒ ꯃꯣꯔꯣꯛ ꯃꯠ ꯄꯥꯃꯒ
ꯍ
ꯍꯥꯎꯗ꯭ꯔꯁꯨ ꯃꯊꯤꯟꯅꯤꯌꯥꯝ ꯌꯥꯔꯦ
ꯑꯩꯈꯣꯏꯖꯤ ꯎꯇꯤ ꯆꯥꯏꯌꯦ
ꯃꯥꯏꯔꯦꯟ ꯍꯥꯏꯕ ꯅꯠꯇ꯭ꯔꯣ ꯃꯥꯏꯔꯦꯟ ꯅꯠꯇꯦ ꯀꯔꯤꯨꯇꯤꯅꯣ
ꯀꯩꯅꯣꯅꯦ ꯆꯇꯥꯕꯣꯟ ꯃꯅꯥꯗꯣ ꯑꯗꯨꯒꯤ ꯎꯇꯤ
ꯍꯥꯎꯇꯦ ꯆꯥꯅꯤꯡꯅꯦ
ꯑꯁ ꯍꯧꯖꯤꯛ ꯀꯥꯟꯁꯦꯀꯣ ꯑꯩꯁꯦ ꯆꯥꯕ ꯈꯨꯗꯤꯡ ꯃꯍꯥꯎ ꯂꯩꯇꯦ ꯑꯗꯨꯒ ꯉꯔꯥꯡꯗꯣ ꯔꯁꯒꯨꯜꯂꯥ ꯑꯩꯅ ꯂꯣꯏꯅ ꯆꯥꯕ ꯃꯨꯛꯕꯥꯥꯡꯗꯣ ꯎꯕ꯭ꯔꯥ
ꯉꯔꯥꯡꯒꯤꯔꯗꯣ
ꯍꯣꯏ ꯉꯔꯥꯡꯒꯤ ꯚꯤꯗꯤꯑꯣꯗꯣ ꯑꯩꯅ ꯉꯁꯤ ꯊꯥꯒꯠꯄ ꯑꯗꯨꯒꯤꯅꯤ
ꯑꯩꯁꯨ ꯔꯥꯁꯒꯨꯂꯥ ꯆꯥꯅꯤꯡꯉꯤ
ꯑꯁ ꯆꯥꯎꯋꯣ ꯆꯥꯅꯤꯡꯕꯗꯣ
ꯄꯤꯑꯣ ꯄꯨꯔꯛꯑꯣ
ꯑꯁ ꯄꯤꯅꯤꯡꯉꯤꯗ ꯄꯩꯁꯥ ꯌꯥꯝ ꯂꯩꯇꯕ ꯀꯥꯟꯁꯤꯗꯀꯣ
ꯎꯝ
ꯒꯝꯂꯥꯅꯦ ꯒꯝꯂꯥꯅ ꯀꯩꯅꯣ ꯗꯣ ꯄꯩꯁꯥ ꯂꯩꯇꯕ ꯀꯥꯟꯁꯤꯗ ꯑꯃꯨ ꯂꯧꯈ꯭ꯔꯦ ꯆꯥꯛꯈꯨꯝ ꯌꯥꯡꯈꯩꯅꯤꯌꯦ
ꯑꯩꯁꯨ ꯂꯩ ꯄꯥꯝꯃꯦ ꯑꯩ ꯂꯥꯛꯑꯗꯤ ꯂꯩ ꯂꯧꯅꯤ ꯑꯗꯨꯗ
ꯀꯨꯀꯨ ꯃꯕꯥꯅꯤꯗꯤ